ꯍꯜꯂꫭ
ꯇꯥꯏ ꯉꯥꯏꯕ ꯋꯥꯕꯔꯅꯦ ꯅꯪ ꯇꯥꯏꯅꯦ ꯇꯥꯏ ꯉꯥꯏꯕ ꯅꯪ ꯋꯥꯕ꯭ꯔ ꯍꯥꯏꯕ
ꯑꯣ ꯑꯁ ꯑꯩꯒꯤ ꯁꯤꯝꯗꯣ ꯅꯦꯠꯋꯦꯦꯛ ꯐꯪꯗꯔꯦ ꯌꯥꯗꯔꯦ ꯁꯤꯝ
ꯕꯦꯔꯥꯅꯦ ꯍꯌꯦꯡ ꯕꯖꯥꯔ ꯆꯠꯂꯒ ꯌꯦꯡꯗ꯭ꯔꯗꯤ ꯌꯥꯔꯣꯏꯗ
ꯀꯣꯟꯗꯣ ꯁꯤꯝꯗꯣ
ꯀꯩꯅꯣꯃꯈꯣꯟꯁꯨ ꯐꯖꯅ ꯇꯥꯗꯦ ꯉꯁꯤ
ꯅꯪꯅꯤ ꯇꯥꯕ꯭ꯔ
ꯑꯥꯎ
ꯑꯩꯅꯥ ꯀꫭ
ꯎꯝꯝ
ꯇꯞ
ꯀꯩꯗꯧꯔꯦ
ꯇꯥꯗ° ꯇꯥꯅꯤꯡꯉꯥꯏꯗꯣ ꯑꯩꯅ ꯇꯞꯅꯥ ꯇꯞꯅꯥ ꯋꯥꯗꫭ ꯍꯥꯏꯕꯒꯤꯅꯤ
ꯎꯝꯝ
ꯍꯌꯦꯡ ꯖꯣꯞ ꯀꯔꯥꯠ ꯆꯠꯒꯗ꯭ꯔꯥ
ꯑꯩ ꯄꯩꯁꯥ ꯂꯩꯇꯕꯒꯤ ꯖꯨꯀꯥꯔꯗꯗꯤ ꯁꯦꯝ ꯇꯣꯡꯧꯕ ꯌꯥꯗꯅꯤꯅ ꯍꯧꯖꯤꯛꯇꯤ
ꯎꯝ ꯀꯔꯤ ꯏꯟꯁꯥꯡ ꯆꯥꯔꯒꯦ
ꯉꯁꯤꯁꯨ ꯕ꯭ꯔꯣꯏꯂꯔꯅꯦ ꯃꯤ ꯍꯣꯏ ꯌꯨꯝꯗꯣ
ꯐꯔꯦꯅꯦ
ꯅꯣꯏꯗꯤ ꯀꯔꯤ ꯏꯟꯁꯥꯡ ꯆꯥꯕ꯭ꯔ
ꯑꯦ ꯍꯋꯥꯏꯒ ꯁꯥ ꯑꯀꯪꯕ
ꯅꯣꯏ ꯌꯨꯝꯁꯨ ꯁꯥ ꯑꯀꯪꯕ ꯌꯥꯝ ꯂꯩꯕ ꯃꯥꯜꯂꯤꯗ
ꯅꯍꯥꯟ ꯈꯩ ꯀꯦꯖꯤ ꯑꯅꯤ ꯂꯧꯔꯒ ꯀꯥꯡꯊꯣꯛꯄꯀꯣ
ꯑꯝ
ꯑꯗꯒꯤ ꯑꯁ ꯃꯩꯁꯨ ꯂꯥꯛꯇꯦ
ꯎꯝ ꯉꯁꯤꯅ ꯂꯥꯛꯇ꯭ꯔꯕꯔ‌ꯣ
ꯉꯁꯤꯅꯅꯦ ꯎꯝ ꯂꯥꯛꯑꯣꯏ
ꯎꯝ ꯎꯝ
ꯀꯔꯤꯔꯥ ꯇꯧꯕ ꯃꯥꯜꯂꯦ ꯃꯐꯝ ꯑꯃꯗ
ꯉꯁꯤꯗꯤ ꯀꯗꯥꯏꯗ ꯆꯠꯄ꯭ꯔ ꯅꯪ
ꯉꯁꯤꯗꯤ ꯎꯝ ꯒ꯭ꯔꯥꯎꯟ ꯃꯅꯥꯛꯇ ꯆꯠꯂꯦ ꯑꯗꯨꯒ ꯃ‌ꯣꯏ ꯌꯨꯝ ꯍꯜꯂꯛꯑꯦ ꯇꯨꯝꯃꯒ ꯚꯤꯗꯤꯑꯣ ꯌꯦꯡꯉꯦ ꯉꯁꯤꯗꯤ ꯅꯪꯗꯤ
ꯑꯄꯤꯛꯄ ꯂꯩꯕꯗꯣ
ꯍꯥꯎꯔꯝꯒꯅꯤ
ꯍꯥꯏꯗꯤ ꯈꯤꯇꯪ ꯌꯨꯝꯗ ꯂꯩꯕꯗꯣ
ꯑꯣ
ꯈꯤꯇꯥꯗꯤ ꯆꯥꯏꯌ‌ꯦ ꯑꯃ ꯑꯅꯤ ꯑꯍꯨꯝ ꯃꯦꯜ ꯃꯥꯟ ꯇꯥꯗꯔ‌ꯦ ꯇꯧꯅꯤꯡꯗꯔ‌ꯦ ꯍꯥꯏꯌ‌ꯦ ꯑꯗꯨ ꯃꯥꯗ‌ꯣ ꯉꯁꯥꯏ ꯆꯥꯛ ꯆꯥꯅꯤꯡꯉ‌ꯦ ꯍꯥꯏꯕ ꯑꯩꯈꯣꯏꯒꯤ ꯏꯃꯨꯡ ꯑꯃ ꯂꯩꯕꯗꯨ
ꯎꯝ
ꯆꯥꯛꯁꯨ ꯄꯤꯗꯦ ꯍꯥꯏꯌꯦ ꯑꯗꯣ ꯃꯥꯅ ꯆꯥꯛ ꯆꯥꯅꯤꯡꯉꯦ ꯍꯥꯏꯔꯒ ꯅ‌ꯦꯅꯦꯗꯣ ꯍꯦꯟꯖꯥꯡ ꯄꯨꯔꯒ ꯑ ꯎꯝ ꯆꯥꯛꯆꯥꯥꯒꯤ ꯌꯨꯝꯗꯣ
ꯎꯝ
ꯑꯗꯨꯗ ꯃꯥꯜꯂꯦ ꯍ‌ꯦꯟꯖꯥꯡ ꯄꯨꯔꯒ ꯇꯨꯝ ꯆꯠꯂꯤ ꯍꯥꯏꯅꯤ ꯏꯃꯥꯗ ꯌꯥꯝ ꯁꯥꯎꯅꯤꯡꯕ ꯃꯥꯜꯂꯦ ꯑꯩ ꯅꯥꯕ ꯈꯨꯗꯤꯡꯗꯁꯨ ꯌꯨ ꯑꯩꯒꯤ ꯔꯨꯝꯗꯁꯨ ꯀꯔꯤ ꯇꯧꯕ꯭ꯔꯥ ꯑꯗꯨ ꯑꯗ ꯍꯥꯏꯗꯤ ꯍꯥꯏꯔꯤꯅꯤ ꯑꯗꯨ ꯆꯥꯛꯁꯨ ꯌꯥꯝ ꯅꯥ ꯀꯔꯤꯅꯣ ꯑꯥ ꯑꯁ ꯑꯩ ꯑꯩ ꯍꯥꯏꯕ ꯈꯪꯗ‌ꯦꯅꯦ ꯍꯥꯔꯠ ꯇꯧꯕꯗꯣ
ꯎꯝ
ꯑꯗꯨꯒꯤ ꯆꯥꯕ ꯆꯥꯕ ꯈꯔꯛ ꯆꯥ ꯆꯥ ꯆꯥ ꯆꯥꯗ꯭ꯔ‌ꯦ ꯑꯗꯨꯒꯤ ꯎꯝ ꯀ ꯉꯁꯥꯏ ꯑꯩꯉꯣꯟꯗ ꯐꯣꯟ ꯇꯧꯔꯒ ꯍꯥꯏꯌ‌ꯦ
ꯉꯁꯥꯏ ꯑꯩ ꯂꯥꯛꯄ ꯀꯥꯟꯗꯗꯤ ꯃꯄꯥꯟꯗ ꯐꯝꯃꯒ ꯂꯩꯌꯦ ꯏꯃꯥꯅ ꯁꯥ ꯑꯀꯪꯕꯀꯣ ꯑꯃ ꯑꯅꯤ ꯄꯤꯈꯤꯕꯅꯦ
ꯑꯣ ꯑꯗꯨꯝ ꯍꯥꯏꯅꯦ ꯉꯔꯥꯡ ꯎꯝ ꯎꯝ ꯁꯥꯏꯗ ꯎꯝ
ꯀꯩꯅꯣ ꯃꯆꯥꯅꯨꯄꯥ ꯑꯍꯟꯗꯣ ꯑꯗꯨ ꯂꯥꯛꯄꯀ‌ꯣ ꯏꯃꯥꯅ ꯑꯁꯤ ꯁꯥ ꯑꯀꯪꯕꯃꯛꯁꯦ ꯍꯦꯛ ꯄꯨꯔꯒ ꯃꯤ ꯑꯇꯩꯗ ꯄꯤꯒꯅꯨꯀꯣ ꯅꯕ‌ꯣꯛꯇ ꯄꯤꯌꯨꯀꯣ ꯍꯥꯏꯕ
ꯑꯥ ꯀꯔꯤ
ꯑꯗꯣ ꯁꯥꯗ‌ꯣ ꯅꯪ ꯅꯣꯏꯅ ꯁꯥ ꯑꯀꯪꯕ ꯄꯤꯕꯗꯣ ꯑꯩꯈꯣꯏ ꯃꯦꯟꯅꯕ ꯃꯥꯅꯀꯣ ꯏꯃꯥꯅ ꯊꯣꯡꯉꯣ ꯍꯥꯏꯔꯒ ꯊꯣꯡꯕꯗꯨ ꯀꯛ ꯀꯛ ꯇꯧꯔꯒ ꯂꯩꯔꯛ ꯎꯝ ꯎꯝ ꯑꯁ ꯅꯥꯏꯐꯇ ꯀꯔꯤ ꯀꯥꯎꯕꯅꯣꯅꯦ ꯈꯣꯏꯈꯣꯏ ꯅꯣꯏ ꯗꯨꯀꯥꯟꯗ ꯅꯥꯏꯕꯗꯣ
ꯎꯝ
ꯈꯨꯂꯅꯦ ꯍꯥꯏꯕꯗꯣ ꯊꯥꯡ ꯊꯥꯡꯕ꯭ꯔꯥ ꯊꯥꯡ ꯍꯥꯏꯕ꯭ꯔꯥ ꯊꯥꯡꯅꯁꯨ ꯆꯛ ꯆꯠ ꯆꯠ ꯇꯧꯗꯦ ꯌꯥꯝ ꯀꯩꯅ ꯆꯥꯕꯁꯨ ꯆꯥꯕ ꯐꯥꯎ ꯆꯥꯕ ꯌꯥꯗꯦ ꯍꯥꯏꯅꯦ ꯁꯥꯖ ꯃꯥꯗꯣ
ꯃꯥꯒꯤꯗꯨꯗꯤ ꯁꯥꯥ ꯑꯀꯡꯕꯒꯀꯣ ꯏꯁꯤꯡꯒ ꯄꯤꯌꯥꯁꯀꯨꯝꯕ ꯈꯛꯇ ꯀꯩꯅꯣ ꯊꯨꯝꯒ ꯍꯥꯞꯄꯒ ꯊꯣꯡꯗꯣꯏꯅꯦ
ꯎꯝ
ꯥꯑꯩꯗꯤ ꯀꯣ ꯊꯣꯡ ꯏꯟꯁꯥꯡꯒ ꯊꯝꯃꯁꯨ ꯑꯃꯨꯛ ꯃꯩ ꯃꯩꯗ ꯂꯧꯔꯦꯗꯅ ꯑꯗꯨꯒ ꯑꯃꯨꯛ ꯑꯗꯨꯒ ꯑꯃꯨꯛ ꯀꯩꯅꯣꯅ ꯐꯨꯛ ꯐꯨꯛ ꯐꯨꯛ
ꯑꯣ ꯃꯥꯗꯤ ꯑꯗꯨꯃꯥꯏꯅ ꯇꯧꯗꯦ ꯍꯥꯏꯌꯦ ꯑꯗꯨꯒꯤ ꯃꯥ ꯌꯥꯝ ꯁꯥꯎꯅꯤꯡꯕ ꯃꯥꯜꯂꯦ ꯌꯥꯝ ꯇꯧꯕ ꯆꯥꯛ ꯈꯣꯡ ꯆꯥꯕꯗꯨ ꯆꯥꯗ꯭ꯔꯤ ꯍꯥꯏꯅꯦ ꯑꯩꯅ ꯃꯆꯥꯥ ꯃꯣꯏꯒꯤ ꯃꯆꯥ ꯁꯤꯅ ꯅꯃꯣꯟꯗ ꯃꯦꯅꯦꯖ ꯇꯧ ꯍꯥꯏꯌꯣ ꯍꯥꯏꯕ ꯑꯁ ꯃꯣꯏ ꯂꯥꯛꯑꯗꯤ ꯃꯦꯟ ꯃꯜ ꯇꯥꯗꯦ ꯇꯧꯕ ꯐꯥꯎ ꯎꯝ ꯄꯪꯇꯧ ꯇꯧꯔꯒ ꯑꯗꯨꯝ ꯍꯥꯏꯅꯤ
ꯎꯝ ꯅꯥꯍꯥꯟ ꯑꯩ ꯂꯛꯄ ꯀꯥꯟꯁꯨ ꯆꯛ ꯆꯕ꯭ꯔ ꯆꯥꯗꯦ ꯍꯥꯏꯌꯦꯅ ꯆꯥꯛꯀ ꯊꯨꯝ ꯈꯛꯇ ꯆꯥꯒꯦꯔꯥ ꯍꯥꯏꯔꯒ ꯆꯥꯅꯤꯡꯗꯦ ꯍꯥꯏ ꯑꯕꯣ ꯀꯥꯏꯃꯣ ꯈꯣꯏ ꯀꯩꯅꯣꯒ ꯏꯁꯦ ꯀꯩꯅꯣꯒ ꯁꯤꯡꯒ ꯐꯨꯠꯄꯤꯒꯦ ꯍꯥꯏꯔꯁꯨ ꯊꯛꯅꯤꯡꯗꯦ ꯍꯥꯏ
ꯃꯥꯥꯒꯤꯗꯤꯀꯣ ꯑꯃꯨꯛ ꯑꯃꯨꯛ ꯍꯥꯏꯕꯗꯣ ꯑꯃ ꯆꯛ ꯊꯛꯄꯗꯣ
ꯑꯗꯨꯒꯨꯝꯕ ꯑꯩꯈꯣꯏꯅ ꯂꯧꯕꯤꯒꯅꯤ ꯑꯗꯨ ꯅꯠꯇꯔꯗꯤ ꯌꯥꯔꯣꯏ
ꯑꯩꯅ ꯑꯩꯅ ꯍꯥꯏꯕꯀꯣ ꯏꯃꯥꯗ ꯑꯩꯒꯤꯅꯦꯇ꯭ꯔꯦꯁ ꯂꯧꯕꯤꯔꯣ ꯍꯥꯏꯔꯒꯀꯣ
ꯎꯝ
ꯅꯍꯥꯟ ꯂꯤꯕꯗꯣꯅꯦ ꯅꯈꯣꯏꯅ ꯄꯥꯏꯔꯦ ꯍꯥꯏꯌꯦ
ꯑꯝ
ꯅꯍꯥꯟꯒꯦ ꯂꯧꯕꯤꯌꯨ ꯈꯅꯦ ꯂꯧꯕꯤꯔ ꯈꯪꯗꯦ ꯀꯃꯥꯏꯅ ꯇꯧꯔꯅꯦ ꯅꯈꯣꯏ ꯑꯩ ꯇꯨꯝꯗꯧꯈ꯭ꯔꯅꯤꯅ ꯃꯃꯥꯅ ꯃꯈꯣꯏ ꯇꯨꯝꯈꯩ ꯍꯥꯏ
ꯑꯩꯈꯣꯏ ꯏꯃꯥ ꯏꯃꯥꯗ ꯃꯣꯏ ꯑꯩꯈꯣꯏ ꯌꯨꯝ ꯌꯨꯝ ꯁꯦꯝꯃꯒ ꯀꯅꯣ ꯇꯧꯕ ꯀꯥꯟ ꯀꯩꯊꯟ ꯄꯨꯕꯗꯣ ꯑꯗꯨꯒꯀꯥꯟꯗ ꯃꯣꯏ ꯃꯣꯏꯔꯦ ꯅꯨꯡꯉꯥꯏꯔꯣꯏ ꯑꯩꯈꯣꯏ ꯏꯄꯥꯀꯤꯗꯤ ꯂꯄꯒꯤ ꯃꯣꯏꯒꯤꯕꯤꯊꯤ ꯄꯤꯕꯗꯤ ꯅꯨꯡꯉꯥꯏꯔꯣꯏ ꯍꯥꯏꯕ ꯍꯥꯏꯔꯤꯅꯦ ꯃꯥꯗꯣ ꯑꯣꯗ ꯑꯗꯨꯗꯤ ꯄꯤꯕꯅꯤ ꯍꯥꯏꯌꯣ
ꯕꯨꯠꯊꯣꯛꯑ ꯑꯥꯄꯥꯏꯁꯨ ꯕꯨꯗꯨꯅꯦ ꯃꯩ ꯃꯩ ꯃꯩ ꯉꯥꯏꯅꯤ ꯉꯥꯏ ꯇꯧꯕꯗꯒꯤ ꯑꯣꯏꯔꯣꯏ
ꯎ
ꯀꯩꯗꯧꯔꯦ ꯍꯥꯎꯒꯠꯄꯔꯥ
ꯍꯧꯒꯠꯇ꯭ꯔꯦ ꯃꯣꯁꯀꯤꯇꯣ ꯑꯗꯨ ꯆꯥꯕꯒꯤ ꯃꯥꯅꯦꯕ ꯃꯥꯗꯣ
ꯉꯁꯥꯏꯅ ꯇꯨꯝꯗꯔ꯭ꯤꯕꯥ ꯃꯜꯂꯦ ꯆꯥꯛ ꯆꯕꯒꯤ ꯎꯝ ꯀꯔꯤꯒꯤꯅꯣ ꯍꯞꯇꯥ ꯃꯤꯅ ꯇꯨꯝꯗꯕꯒꯤ
ꯑꯩꯈꯣꯏꯁꯦ ꯑꯥꯗ ꯑꯥꯎ
ꯎꯝ ꯉꯔꯥꯡ ꯑꯦꯛꯖꯥꯝ ꯂꯩ ꯍꯥꯏꯕꯗꯨꯣ
ꯑꯥꯎ
ꯀꯥꯎꯕ
ꯎꯝ
ꯑꯁ ꯒꯥꯔꯤ ꯈꯨꯗꯛꯇ ꯏꯃꯥꯔꯖꯦꯟꯁꯤ ꯂꯩꯔꯦ
ꯑꯣ
ꯂꯝ ꯆꯠꯇꯣꯏꯅꯦ ꯍꯥꯏꯔꯒ ꯈꯨꯗꯛꯇ ꯀꯧꯔꯒ ꯆꯦꯜꯂꯦ
ꯍꯣꯏ ꯄꯩꯁꯥꯗꯤ ꯀꯩ ꯇꯧꯕꯔꯥ
ꯄꯩꯁꯥꯗꯨ ꯊ꯭ꯔꯤ ꯍꯟꯗ꯭ꯔꯦꯗ ꯂꯧꯋꯦ
ꯑꯣ ꯌꯥꯝ
ꯃꯥꯏ ꯑꯁ ꯌꯥꯝꯃꯜꯂꯦ ꯎꯝ ꯄꯨꯔꯥ ꯔꯤꯖꯥꯞꯁꯨ ꯑꯣꯏꯒꯅꯨ ꯈꯤꯇꯪ ꯀꯩꯅꯣ ꯇꯧꯕꯤꯌꯣ ꯍꯥꯏꯔꯒ ꯌꯥꯗꯦ ꯀ꯭ꯔꯤꯂꯣ ꯃꯄꯥꯗꯣ
ꯀꯅꯥꯔꯅꯦ
ꯇꯜꯂꯦ ꯀꯔꯤꯅꯣ ꯃꯃꯥ ꯍꯥꯏꯔꯒ
ꯑꯣ ꯑꯣ ꯑꯣ ꯑꯩꯈꯣꯏꯒꯤꯅꯤ ꯑꯩꯈꯣꯏꯒꯤ
ꯑꯗꯨꯅꯦ ꯌꯥꯝ ꯇꯥꯟꯂꯦ ꯂꯤꯁꯤꯡ ꯑꯩꯗꯤ ꯂꯤꯁꯤꯡ ꯑꯦ ꯂꯤꯁꯤꯡ ꯍꯥꯏ ꯆꯅꯤꯒꯨꯝꯕ ꯂꯧꯒꯗ꯭ꯔꯥ ꯍꯥꯏꯔꯒꯀꯣ
ꯎꯝ
ꯃꯥꯗꯣ ꯑꯁ ꯃꯤ ꯑꯇꯣꯞꯄ ꯐꯣꯔ ꯍꯟꯗ꯭ꯔꯦꯗ ꯂꯧꯕꯅꯦ ꯌꯥꯝ ꯐꯔꯕꯅꯤ ꯅꯪ ꯐꯣꯔ ꯐꯥꯏꯚ ꯊ꯭ꯔꯤ ꯍꯟꯗ꯭ꯔꯦꯗ ꯂꯧꯕ ꯍꯥꯏꯑꯦ
ꯑꯝ ꯑꯩꯈꯣꯏꯗꯤ ꯑꯁꯤꯖꯅꯤ ꯎꯝ ꯑꯩꯁꯤ ꯀꯣ ꯑꯩꯁꯨ ꯑꯗꯨꯝ ꯇꯧꯏ ꯑꯗꯨꯅꯤ ꯑꯁꯤ ꯑꯩꯈꯣꯏ ꯈꯨꯟꯒꯤ ꯑꯥ ꯑꯩꯈꯣꯏꯒꯤ ꯁ꯭ꯀꯨꯜ ꯎꯟꯅꯕ ꯆꯠꯄꯥꯗꯣ ꯆꯥꯅꯤꯗꯤ ꯂꯧꯋꯦ
ꯏꯁ
ꯀꯩꯅꯣ ꯑꯩꯈꯣꯏ ꯑꯀꯪꯕꯤꯈꯣꯏꯗꯣ
ꯑꯥꯎ
ꯑꯀꯪ ꯑꯀꯪꯕꯤꯈꯣꯏ ꯑꯦꯛꯖꯥꯝ ꯊꯥꯔꯤꯉꯩꯗꯗꯤ ꯃꯣꯏꯗꯤ ꯑꯁꯤ ꯈꯨꯟꯗꯒꯤ ꯃꯤ ꯑꯅꯤ ꯑꯍꯨꯝ ꯊꯥꯕꯅꯤꯅ ꯑꯗꯨꯝ ꯗꯥꯏꯔꯦꯛ ꯁꯀꯣꯜ ꯐꯥꯎ ꯊꯤꯟꯕꯗꯣ ꯑꯦꯛꯁꯇ꯭ꯔꯥ ꯂꯧꯗꯦ ꯍꯥꯏꯌꯦ ꯑꯗꯨꯝ ꯂꯨꯄꯥ ꯐꯤꯐꯇꯤ ꯈꯛꯇ ꯂꯧꯋꯦ ꯍꯥꯏ
ꯗ꯭ꯔꯥꯏꯚꯔꯗ ꯗ꯭ꯔꯥꯏꯚꯔꯗꯁꯨ ꯂꯩꯕꯅꯦꯕ
ꯗ꯭ꯔꯥꯏꯚꯔ ꯉꯥꯡꯕꯈꯣ ꯅꯨꯡꯉꯥꯏꯕꯁꯨ ꯍꯥ
ꯑ ꯁꯣꯄ ꯆꯩꯒꯅꯣ ꯃꯗꯗ ꯆꯅꯕꯗꯤ ꯑꯦꯛꯖꯥꯝꯒꯤ ꯗꯦꯠꯗꯣ ꯌꯥꯎꯒ
ꯑꯩꯗꯣ ꯊꯥꯗꯣ ꯃꯟꯗꯣ ꯃꯟ ꯁꯦꯚꯦꯟ ꯍꯥꯏꯕꯗꯨꯣ ꯑꯩꯗ ꯗꯦꯠ ꯁꯦꯚꯦꯟꯒꯤ ꯑꯣꯕꯗꯒꯤ ꯑꯗꯣ ꯉꯔꯥꯡꯗꯣ ꯑꯩ ꯐꯣꯟ ꯄꯥꯏꯔꯦꯕ ꯉꯔꯥꯡꯗꯣ ꯂꯧꯅꯤꯡꯕ ꯆꯦꯛ ꯀꯦꯒ ꯇꯧꯕꯅꯦ ꯑꯩꯗꯣ ꯏꯃꯥꯅ ꯅꯪ ꯅꯥꯕ ꯐꯔꯒ ꯆꯠꯀꯅꯨ ꯅꯨꯃꯤꯠ ꯑꯅꯤ ꯈꯛꯇ ꯑꯃ ꯑꯅꯤ ꯈꯛꯇ ꯉꯥꯏꯔꯤ ꯐꯥꯎꯕ ꯆꯠꯀꯅꯨ ꯍꯥꯏꯕ ꯑꯩꯈꯣꯏꯒꯤ ꯂꯩꯕꯅꯦꯕ ꯑꯃꯨꯛꯄ ꯕꯣꯔꯣ ꯇꯥꯕ ꯀꯥꯟꯗ ꯑꯩꯗꯣ ꯑꯁ ꯐꯣꯟ ꯌꯦꯡꯈꯤꯒꯦ ꯍꯥꯏꯔꯒ ꯐꯣꯟ ꯂꯧꯊꯣꯛꯑꯒꯀꯣ ꯋꯥꯆꯦꯞꯇ ꯆꯪꯕ ꯀꯥꯟꯗ ꯑꯗꯣ ꯑꯦꯛꯖꯥꯝ ꯑꯦꯛꯖꯥꯝꯒꯤ ꯃꯄꯨꯗꯣ ꯑꯗꯨꯅ ꯑꯦꯛꯖꯥꯝ ꯀꯩꯗꯧꯉꯩ ꯍꯥꯏꯕ ꯑꯗꯨꯒ ꯑꯩꯗꯣ ꯑꯦꯃꯤꯀꯥꯠ ꯌꯦꯕ ꯀꯥꯟꯗ ꯑꯦꯛꯖꯥꯝ ꯑꯣꯏꯔꯝꯕꯅꯤꯅ ꯆꯦꯂꯦ ꯉꯔꯥꯡꯅꯤ ꯕꯔꯥꯁ ꯄꯥꯎ ꯇꯧꯗ
ꯑꯗꯣ ꯑꯦꯛꯖꯥꯝꯁ ꯊꯥꯕꯗꯤ ꯊꯥꯕꯗꯤ ꯌꯥꯕꯅꯦ
ꯊꯥꯕꯗꯤ ꯌꯥꯏ ꯑꯦꯛꯖꯥꯝꯗꯣ ꯑꯗꯨ ꯉꯔꯥꯡꯗꯤ ꯑꯩ ꯂꯥꯁ ꯑꯣꯏꯔꯦ ꯑꯩ ꯊꯦꯡꯕꯒꯤ ꯑꯗꯨꯁꯨ ꯌꯥꯝ ꯐꯔꯕꯅꯤ ꯄꯨꯡ ꯕꯣꯔꯣꯗ ꯐꯣꯟ ꯌꯦꯡꯕꯗꯣ ꯑꯩ
ꯑꯣꯖ ꯃꯥꯏꯕ꯭ꯔꯣ ꯅꯪ
ꯍꯥꯥ
ꯗꯤꯗ ꯋꯥ ꯊꯟꯗ
ꯀꯔꯤ ꯍꯥꯏꯕ
ꯑꯗꯨ ꯂꯣꯏꯔꯕ꯭ꯔꯥ ꯉꯁꯤꯗꯤ
ꯎꯝ